ꯍꯣꯏ ꯇꯥꯏꯌꯦ
ꯀꯩꯗꯧꯔꯝꯃꯤꯅꯣ
ꯑꯁ ꯌꯨꯝꯗ ꯐꯝꯃꯒ ꯂꯩꯥꯗ
ꯎꯝ ꯉꯁꯤꯗꯤ ꯁꯟꯗꯦꯅꯦ ꯀꯣꯏꯊꯣꯛꯇ꯭ꯔꯕ꯭ꯔꯣ
ꯍꯣꯏ ꯊꯣꯛꯇꯤꯌꯦ ꯁꯥꯃꯟꯕꯒꯤꯀꯣ ꯑꯁ ꯌꯥꯝ ꯁꯥ ꯁꯥꯔꯦ ꯉꯁꯤꯁꯦ ꯅꯪꯗꯤ ꯀꯩꯗꯧꯔꯤꯕ
ꯑꯁ ꯌꯨꯝ ꯃꯅꯨꯡꯗ ꯑꯁ ꯇꯨꯝꯂꯒ ꯂꯩꯌꯦꯅꯦ
ꯍꯣꯏ ꯁꯥꯃꯟꯕꯒꯤꯀꯣ ꯃꯄꯥꯟꯁꯨ ꯊꯣꯛꯄ ꯌꯥꯗꯦ
ꯍꯣꯏꯅꯦ
ꯎꯝ ꯑꯗꯨ ꯀꯩꯗꯧꯔꯤꯅꯣ ꯍꯥ
ꯇꯨꯝ ꯍꯤꯞꯄꯒ ꯂꯩꯌꯦꯅꯦ
ꯑꯣ ꯑꯣ ꯑꯩꯁꯨꯅꯤꯗ ꯀꯩꯁꯨ ꯇꯧꯗꯦ
ꯎꯝ ꯒꯦꯝꯒꯨꯝꯕ ꯁꯅꯥꯗ꯭ꯔꯕꯣ ꯅꯪꯗꯤ
ꯕꯣꯜ ꯒꯨꯝꯕꯩꯔꯣ
ꯕꯣꯜ ꯌꯦꯡꯗ꯭ꯔꯕ꯭ꯔ ꯅꯣꯏ
ꯑꯣ ꯑꯩ ꯃꯔꯛ ꯃꯔꯛꯇ ꯌꯦꯡꯉꯦ ꯑꯗꯨ ꯉꯔꯥꯡꯗꯤ ꯌꯦꯡ ꯗꯤꯌꯦ ꯅꯈꯣꯏꯗꯤ
ꯇꯧꯔꯤꯅꯦ ꯅꯪꯗꯤ
ꯑꯩꯗꯤ ꯑ ꯄꯣꯔꯇꯨꯒꯜꯗꯣ ꯅꯪꯗꯤ
ꯑꯁ ꯑꯩꯗꯤ ꯃꯦꯁꯤꯅꯦ ꯑꯩꯗꯤ
ꯑꯣ ꯑꯁ ꯅꯍꯥꯟꯁꯨ ꯃꯈꯣꯏꯗꯣ ꯌꯥꯝ ꯁꯨꯅꯥꯏꯅꯦꯍꯦ
ꯑ
ꯍꯥꯏꯕꯗꯤ ꯃꯈꯣꯏꯗꯣ ꯍꯥꯥ
ꯔꯣꯡꯃꯩꯔꯣ
ꯑꯗꯨꯅꯦ ꯑꯗꯨꯕꯨ ꯃꯗꯨꯗꯣ ꯃꯁꯤꯗ ꯍꯥꯏꯕ ꯌꯥꯗꯦꯀꯣ
ꯃꯁꯤ ꯃꯐꯝꯗ ꯍꯥꯏꯒꯅꯨ ꯍꯥꯏꯕꯀꯣ
ꯑꯣ
ꯑꯗꯨꯒꯤꯅꯤ ꯑꯗꯣ ꯍꯧꯖꯤꯛꯇꯤ ꯌꯨꯝꯗꯨꯔ ꯑꯗꯨꯒ ꯑꯩꯣꯏ ꯃꯄꯥꯟꯒꯨꯝꯕꯗꯨꯔ
ꯌꯨꯝꯗꯅꯤꯅ
ꯑꯣ ꯍꯣꯏ ꯌꯥꯝ ꯁꯥꯕꯒꯤꯀꯣ
ꯑꯥ
ꯑꯗꯨꯗꯅꯦ ꯁꯃꯥꯟꯒ ꯑꯗꯨ
ꯅ ꯂꯩꯅꯣ ꯅꯅꯦ ꯑꯁ ꯅꯨꯡꯊꯤ ꯑꯣꯏꯔꯣ
ꯃꯠꯇꯦ ꯑꯌꯣꯀꯤꯦ
ꯎꯝ ꯁꯥꯠ ꯇꯒꯦ
ꯑ ꯑꯌꯨꯀꯤꯁꯥꯗꯌꯦ ꯍꯥꯥ
ꯆꯔꯦ ꯆꯥꯔꯦ ꯆꯔꯦ ꯋꯥ ꯑꯁ
ꯎꯝ ꯎꯝ ꯎꯝ ꯎꯝ
ꯑꯣ ꯑꯩ ꯆꯁꯦ
ꯑ ꯉꯁꯥꯡ ꯍꯥꯎꯏ ꯀꯥꯒꯨꯝ ꯃꯥꯂꯦꯕꯣ
ꯑꯁ ꯀꯥꯏꯗꯒꯤꯅꯣꯗ ꯍꯋꯥꯏꯖꯥꯕꯨ ꯍꯥꯎꯔꯨꯅꯦ
ꯍꯋꯥꯏꯁꯦ ꯍꯋꯥꯏ ꯆꯅꯥꯔꯥ ꯑꯗꯨꯒ ꯍꯋꯥꯏꯒꯤ ꯜꯂꯕꯨ ꯗꯥꯁꯦ ꯃꯤ ꯑꯆꯧꯕꯒꯤ ꯉꯁꯥꯡ ꯍꯥꯏꯌꯦ ꯃꯤꯁꯤꯡꯒꯤ ꯍꯥꯏꯗꯤ ꯃꯤ ꯑꯆꯧ ꯑꯆꯧꯕ ꯑꯣꯐꯤꯁꯥꯔꯒꯤ ꯌꯦꯟꯁꯥꯡ ꯍꯥꯏꯕꯅꯦ ꯗꯥꯗꯣ ꯑꯗꯅꯦ ꯍꯥꯏꯔꯣ ꯑꯩꯒꯤꯁꯨ ꯙꯒ ꯆꯤꯡꯒꯤꯗꯁꯥꯃ
ꯎꯝ
ꯑꯁꯤ ꯑꯩꯁꯨꯨꯝ ꯉꯁꯤꯗꯤ ꯗꯥꯥꯁꯥ
ꯁꯤꯗꯥꯛ ꯈꯛꯇꯅꯤꯅꯦ ꯏꯟꯖꯥꯡꯁꯨ ꯑꯁ ꯑꯇꯣꯞꯄ ꯏꯟꯖꯥꯡ ꯂꯩꯇ꯭ꯔꯦꯅꯦ
ꯈꯥꯡꯗ ꯃꯐꯝ ꯈꯨꯗꯤꯡꯃꯛ ꯥꯎ ꯑꯁꯤ ꯆꯥꯕꯀꯣ
ꯎꯝ ꯃꯐꯝ ꯈꯨꯗꯤꯡꯃꯛꯅꯤ ꯗꯥꯁꯦ
ꯍꯣꯏ ꯑꯗꯨꯁꯨ ꯃꯈꯜꯗꯣ ꯌꯥꯝꯅ ꯆꯝꯐꯨꯠ ꯀꯨꯝꯕꯗꯨꯗꯤ ꯍꯥꯎꯋꯦ ꯑꯗꯨꯕꯨ ꯑ ꯉꯥ ꯀꯕꯀꯣ ꯑꯜꯂꯨ ꯀ ꯃꯗꯤ ꯅꯧꯒ ꯊ ꯃꯗꯤ ꯑꯃꯨꯒ ꯍꯥꯎ ꯍꯥꯎ ꯌꯥ ꯍꯧꯖꯤꯛꯇꯤ ꯄꯣꯏꯁ ꯍꯥꯏꯁꯤꯔ ꯂꯥꯏꯔꯤꯛ ꯇꯝꯕ ꯂꯩꯕ꯭ꯔꯥ ꯑꯗꯨꯒ ꯊꯕꯛꯀꯨꯝꯕ ꯅꯨꯄꯤ ꯊꯤꯔꯤꯕ ꯑꯗꯨꯒ
ꯇꯧꯔꯒ ꯂꯩꯔꯦ
ꯑꯣ ꯌꯥꯝ ꯐꯩꯅꯦ ꯑꯗꯨꯗꯤ
ꯅ ꯃꯇꯝꯅꯤꯅꯤꯅ ꯒꯥꯔꯤ ꯄꯥꯏꯗꯒ ꯊꯧꯧꯕꯒ ꯂꯩꯔꯦ
ꯑꯣ ꯑꯣ ꯔꯤ ꯑꯗꯨꯣ ꯌꯥꯝ ꯐꯥꯏꯅꯦ ꯑꯗꯨꯗꯤ
ꯑ ꯐꯥꯏꯟ ꯑꯥꯏꯇꯔꯤ ꯅꯪꯅꯤ
ꯑꯩꯗꯤ ꯑꯁ ꯌꯨꯝꯗ ꯂꯥꯛꯏꯗ ꯊꯕꯛ ꯇꯧꯔꯅ ꯑꯩꯗꯤ ꯀꯣꯂꯦꯖ ꯀꯥꯕꯨꯁꯨ ꯂꯣꯏꯈꯤꯕꯥꯀꯣ ꯂꯥꯁ ꯃꯥꯏ ꯈꯛꯇ ꯂꯣꯏꯌꯦ ꯑꯩꯁꯨ ꯀ꯭ꯂꯥꯁ
ꯅꯣꯏ ꯈꯨꯟꯗꯗꯤ ꯂꯧ ꯂꯣꯏꯔꯕ꯭ꯔꯣ
ꯂꯧꯈꯤꯡꯔꯣ
ꯑꯥ
ꯍꯣꯏ ꯑꯥ ꯉꯁꯥꯏ ꯑꯩ ꯀꯣꯜ ꯇꯧꯕ ꯃꯈꯣꯏꯁꯦ ꯂꯧ ꯂꯣꯏꯔꯦ ꯍꯥꯏꯔꯦ ꯀꯣ ꯂꯥꯎ ꯂꯤꯡꯕ ꯂꯣꯏꯔꯦ ꯍꯥꯏꯔꯦ ꯑꯗꯨꯒ ꯏꯁꯤꯡ ꯂꯤꯡꯕ ꯂꯣꯏꯔꯒ ꯏꯁꯤꯡ ꯂꯩꯇ꯭ꯔꯤ ꯍꯥꯏꯌꯦꯅꯦ ꯃꯈꯣꯏꯁꯦ ꯅꯣꯡ ꯆꯨꯗꯕꯒꯤꯀꯣ
ꯑꯩꯈꯣꯏꯁꯨ ꯅꯣꯡ ꯏꯁ ꯆꯨꯗꯕꯒꯤꯅ ꯏꯁꯤꯡ ꯂꯩꯇꯕꯅꯤ ꯌꯥꯗ꯭ꯔꯦꯅꯦ ꯑꯩꯈꯣꯏꯖꯦ
ꯍꯣꯏ ꯑꯗꯨꯅꯤ ꯃꯈꯣꯏ ꯍꯥꯏꯕꯗꯤ ꯂꯩꯀꯛ ꯍꯥꯏꯕꯗꯣ
ꯎꯝ
ꯑꯗꯨ ꯊꯣꯛꯂꯛ ꯔꯥꯒ ꯑꯥ ꯀꯩ ꯍꯥꯏꯁꯤꯔꯥ ꯂꯤꯡꯔꯒꯥ ꯑꯗꯨ ꯂꯣꯏꯃꯛ ꯁꯤꯒꯗꯧꯔꯦ ꯍꯥꯏꯕ ꯏꯁꯤꯡ ꯂꯩꯇꯥꯕꯒꯤꯀꯣ
ꯎꯝ
ꯃꯥꯈꯣꯏꯅ ꯍꯥꯏꯌꯦ
ꯅꯈꯣꯏꯗꯤ
ꯑꯎ ꯇꯥꯏꯌꯦ ꯇꯥꯏꯌꯦ
ꯍꯣꯏ ꯅꯈꯣꯏꯗꯤ ꯂꯧ ꯂꯤꯡꯕ ꯂꯣꯏꯔꯕ꯭ꯔꯣ
ꯎꯝ ꯈꯔꯗꯤ ꯂꯣꯏꯕ ꯍꯧꯔꯦ
ꯑꯣ
ꯎꯝ
ꯀꯥꯏꯗꯦ ꯀꯥꯏꯗꯦ